ꯍꯜꯂꯣ
ꯎꯝ ꯇꯥꯔꯦ
ꯀꯩꯗꯧꯔꯕ
ꯅꯪ ꯇꯨꯏꯁꯟ ꯆꯠꯇ꯭ꯔꯣ
ꯆꯠꯇꯦ
ꯀꯩꯗꯧꯔꯕ ꯀꯩꯒꯤ
ꯈꯪꯗꯦ ꯑꯣ ꯃꯩꯗꯣ ꯈꯔ ꯅꯨꯡꯉꯥꯏꯇꯕ
ꯍꯌꯦꯡꯗꯤ ꯊꯥꯔꯣꯏꯗ꯭ꯔꯣ
ꯈꯪꯗꯦ ꯊꯥꯗꯣꯏꯔ ꯊꯥꯗꯣꯏꯗꯔꯦ ꯍꯥꯏꯔꯛꯇ꯭ꯔꯦ ꯍꯣꯏꯌꯦ
ꯑꯗꯨꯅꯦ ꯅꯪ ꯉꯔꯥꯡ ꯄꯨꯡ ꯀꯌꯥꯐꯧ ꯂꯥꯔꯤꯛ ꯄꯥꯔꯤꯕ
ꯄꯨꯡ ꯇꯔꯥꯃꯈꯥꯏ ꯑꯗꯨꯋꯥꯏꯕꯨ
ꯑꯣ ꯑꯣ ꯇꯔꯥ ꯃꯈꯥꯏ ꯃꯇꯨꯡꯗꯒꯤ ꯅꯪ ꯀꯅꯥꯅꯣ ꯀꯥꯎꯈ꯭ꯔꯦꯕ ꯅꯪꯁꯦ
ꯑꯗꯩꯗꯤ ꯑꯩꯗꯣ ꯑꯗꯨꯝ ꯇꯔꯥꯃꯥꯈꯥꯏ ꯑꯗꯥꯏꯗꯣ ꯂꯣꯏꯔꯒ ꯐꯃꯨꯡꯗ ꯑꯃꯨꯛ ꯆꯪꯉꯦꯗꯅ
ꯎꯝ ꯀꯩꯗꯧꯕ
ꯐꯃꯨꯡꯗ ꯆꯪꯉꯒ ꯉꯥꯏꯍꯥꯛꯇꯤ ꯑꯩꯁꯦ ꯐꯣꯟꯗꯤ ꯄꯥꯏꯗꯕꯤꯗ ꯀꯩꯅꯣ ꯌꯦꯡꯉꯝꯃꯦꯕ ꯑꯇꯣꯞꯄ ꯂꯥꯏꯔꯤꯛ ꯋꯥꯔꯤꯒꯤ ꯇꯥꯏꯞꯇ ꯇꯧꯕ ꯑꯃ ꯂꯩꯌꯦꯕ ꯑꯗꯨꯗꯣ ꯀꯥꯕꯣꯛ ꯀꯥꯕꯣꯛ ꯄꯥꯔꯝꯕꯅꯦꯕ
ꯎꯝ
ꯑꯗꯨꯗꯩꯗꯤ ꯑꯗꯨꯝ ꯇꯨꯝꯒꯔꯦ
ꯑꯝ ꯑꯩꯅꯗꯤ ꯁꯣꯟꯗ ꯐꯅꯌꯥꯝ ꯇꯨꯝꯅꯤꯡꯉꯁꯨ ꯐꯅꯥꯌꯥꯝ ꯀꯩꯅꯝ ꯇꯧꯔꯁꯨ ꯅꯨꯅ ꯉꯥꯏꯔꯤ
ꯑꯗꯨ ꯅꯪꯅ ꯐꯣꯟꯗꯣ ꯇꯧꯔꯛꯄꯗꯤ ꯌꯥꯏꯗꯅ ꯅꯪꯁꯨ
ꯅꯪꯅꯅꯦ ꯑꯩꯉꯣꯟꯗꯅꯦ ꯍꯥꯏꯔꯝꯕꯗꯨꯅꯅꯦ ꯑꯩꯁꯨ ꯑ ꯋꯥꯗꯣ ꯃꯈꯥ ꯇꯥꯅꯤꯡꯗ꯭ꯔꯕ ꯅꯪꯅ ꯀꯣꯟꯅ ꯇꯧꯔꯛꯀꯦ ꯌꯥꯔꯦ ꯊꯝꯃꯣꯅ ꯍꯥꯏꯕꯗꯨꯗ
ꯑꯗꯣ ꯅꯪꯁꯨ ꯑꯃꯨꯛꯇꯪ ꯇꯧꯔꯛꯄꯗꯤ ꯌꯥꯏꯗꯅ
ꯂꯦꯟꯗꯣꯔꯤꯕ ꯅꯠꯇ꯭ꯔꯣ ꯋꯥꯔꯜ ꯀꯞ ꯌꯦꯡꯗꯣꯔꯤꯕ ꯅꯠꯇ꯭ꯔꯣ ꯑꯥꯔꯖꯦꯟꯇꯤꯅꯥꯒꯤ
ꯈꯪꯗꯦ ꯇꯜꯂꯗꯤ ꯌꯦꯡꯉꯣꯏ ꯇꯟꯗ꯭ꯔꯗꯤ ꯌꯦꯡꯅꯤ
ꯑꯌꯨꯛꯇ ꯅꯣꯏ ꯀꯩꯅꯣ ꯂꯥꯏ ꯈꯣꯏꯔꯝꯒꯗ꯭ꯔꯣ ꯀꯃꯥꯏ ꯇꯧꯒꯦ
ꯑꯌꯨꯛꯂꯣ
ꯎꯝ
ꯑꯌꯨꯛ ꯑꯗꯤ ꯑꯌꯨꯛ ꯑꯗꯨꯝ ꯂꯥꯏ ꯈꯣꯏꯔꯝꯃꯤ ꯀꯩꯅꯣ
ꯍꯣꯏꯌꯦ ꯑꯗꯣ ꯑ ꯉꯝꯗꯣꯔꯤꯕꯣ ꯅꯁꯥꯗꯨꯕꯣ ꯋꯥꯔꯜ ꯀꯞ ꯌꯦꯡꯉꯗꯦ
ꯑꯗꯨꯕꯨ ꯀꯩꯅꯣ ꯑꯗꯨꯕꯨ ꯀꯩꯅꯣ ꯀꯌꯥꯃ ꯋꯥꯕ ꯄꯣꯠꯅꯣ
ꯎꯝ ꯉꯔꯥꯡ ꯑꯈꯣꯏ ꯕꯥ ꯌꯦꯡꯉꯦ ꯄꯨꯡ ꯑꯅꯤ ꯃꯈꯥꯏꯗ ꯇꯨꯝꯃꯦ
ꯍꯧꯒꯠ ꯍꯧꯒꯇ꯭ꯔꯕꯣ
ꯍꯧꯒꯠꯂꯦ ꯇꯣꯇꯤ ꯇꯨꯂꯨꯁꯨ ꯌꯥꯗ꯭ꯔꯦ ꯑꯃꯨꯛꯀꯁꯨ ꯊ꯭ꯔꯦꯠꯇꯣ ꯅꯥꯟꯊꯣꯛꯑꯕ ꯀꯩꯅꯣ ꯇꯧꯔꯕ꯭ꯔ ꯈꯪꯗꯦ ꯃꯈꯣꯟꯗꯣ ꯈ꯭ꯔꯦ ꯈ꯭ꯔꯦꯛ ꯈꯦꯠꯂꯦ ꯎꯝ ꯁꯦꯝꯗ ꯌꯥꯔꯣꯏ ꯑꯃꯨꯛ
ꯅꯍꯥꯟ ꯂꯤꯁꯤꯡ ꯃꯔꯤ ꯆꯪꯅ ꯁꯦꯝꯃꯨꯕ ꯃꯐꯝꯗꯨꯗ ꯄꯨ ꯀꯩꯅꯣ
ꯍꯣꯏꯌꯦ ꯑ ꯇꯨꯂꯨꯗꯨ ꯑꯃꯨꯛ ꯀꯩꯅꯣ ꯇꯧꯔꯦ ꯑꯗꯨ ꯏꯁꯤꯡꯗꯨꯁꯨ ꯄꯥꯛꯅ ꯌꯥꯗ꯭ꯔꯦ ꯕꯣꯇꯜ ꯈꯔ ꯌꯥꯁꯜꯂꯦ ꯑ ꯉꯁꯤꯗꯤ ꯍꯣꯔꯦꯟ ꯑꯃꯨꯛ ꯀꯩꯅꯣ ꯇꯧꯔꯒ ꯑꯁ ꯄꯨꯡ ꯇꯔꯨꯛ ꯇꯔꯨꯛ ꯑꯗꯨꯋꯥꯏꯗꯒꯤ ꯂꯣꯏꯔꯗ꯭ꯔꯥ ꯈꯪꯗꯦꯗ ꯅꯪ ꯄꯨꯡ ꯀ꯭ꯌꯥ ꯆꯠꯇꯣꯏꯅꯦꯕ ꯑꯍꯨꯝ ꯃꯈꯥꯏ ꯑꯍꯨꯝ
ꯑꯍꯨꯝ ꯇꯥꯗ꯭ꯔꯤꯉꯩꯗ
ꯎꯝ ꯀꯩꯅꯣꯒꯤꯗꯨꯗ ꯉꯍꯥꯟꯒꯤ ꯁꯌꯥꯡꯒꯤꯗꯨꯗ
ꯎꯝ
ꯑꯆꯥ ꯑꯗꯨ ꯎꯝ ꯇꯨꯏꯁꯟꯗꯤ
ꯑꯗꯨ
ꯍꯥꯏꯗꯤ ꯃꯣꯏꯒꯤ ꯀꯩꯅꯣꯒꯤ ꯋꯥꯔꯦꯞꯁꯨ ꯑꯃꯨꯛ ꯂꯦꯞꯅꯗꯣꯏꯅꯤꯅ
ꯑꯩꯅ ꯑꯩꯒꯤ ꯇꯥꯏꯃꯤꯡꯗꯨꯁꯨ ꯍꯥꯏꯒꯦ ꯇꯧꯕ ꯌꯥꯅꯤ ꯌꯥꯔꯣꯏꯗꯣ
ꯑꯥ
ꯑꯗꯨꯃꯥꯏꯅ ꯈꯔ ꯋꯥꯔꯤ ꯁꯥꯟꯅꯔꯛꯀꯦ ꯇꯧꯕꯅꯦ ꯉꯁꯤꯗꯨ ꯃꯌꯥꯝ ꯄꯨꯜꯂꯤꯉꯩꯗ
ꯆꯠꯄꯕꯨꯗꯤ ꯆꯠꯅꯤꯗꯅꯥ
ꯍꯣꯏꯌꯦ ꯀꯩꯗ꯭ꯋꯩꯅꯣ ꯅꯪꯅ ꯍꯧꯖꯤꯛ
ꯎꯝ ꯂꯩꯔꯤꯅꯤ ꯀꯩꯅꯣ
ꯅꯃꯥꯏ ꯅꯃꯤꯠ ꯇꯥꯔꯕꯣ ꯕꯁ ꯇꯧꯔꯕꯣ
ꯂꯣꯏꯔꯦꯍꯦ
ꯋꯥꯎ ꯂꯥꯏꯛ ꯄꯥꯕ ꯌꯥꯔꯦ ꯑꯗꯨꯗꯤ
ꯋꯥꯠ ꯑꯩ ꯂꯥꯏꯔꯤꯛ ꯌꯥꯕ ꯃꯤꯔ
ꯂꯥꯏꯛ ꯂꯥꯏꯔꯤꯛ ꯌꯥꯗ꯭ꯔꯗꯤ ꯀꯃꯥꯏ ꯇꯧꯅꯤ ꯃꯤ ꯑꯣꯏꯒꯤꯗ꯭ꯔꯥ ꯀꯣꯆꯤꯡꯖꯨ ꯆꯠꯇ꯭ꯔꯦ ꯍꯥꯏꯔꯦ ꯑꯗꯨꯗꯤ ꯂꯥꯏꯔꯤꯇꯣ ꯄꯊꯣꯛꯄ ꯌꯥꯗ꯭ꯔꯥ
ꯇꯜ
ꯀꯅꯥꯏ ꯄꯦꯄꯔꯅꯣ ꯊꯣꯛꯏꯖꯦ ꯍꯪꯆꯦ
ꯏꯕꯣꯕꯤꯒꯤ
ꯎꯝ ꯍꯧꯔꯅꯤ ꯑꯍꯤꯡꯗꯒ ꯄꯥꯅꯨꯀꯣ ꯂꯥꯏꯔꯤꯛꯀ ꯇꯣ
ꯑꯩ ꯑꯗꯨꯅ ꯀꯥꯎꯗꯦ
ꯍꯧꯖꯤꯛꯇꯩ ꯄꯥꯕꯗꯨꯗꯤꯀꯣ
ꯄꯥꯎ ꯍꯥꯏꯕ ꯅꯠꯇꯦꯗ ꯌꯦꯡꯉꯣ ꯍꯥꯏꯕꯅꯤꯗ ꯅꯪꯅ ꯂꯥꯏꯔꯤꯛ ꯑꯇꯣꯞꯄ ꯋꯥꯔꯤꯒꯤ ꯂꯥꯏꯔꯤꯛ ꯌꯦꯡꯕ ꯑꯗꯨꯃꯥꯏꯅ
ꯎ ꯎꯝ ꯎ
ꯑꯩ ꯌꯦꯡꯗ꯭ꯔꯖꯨ ꯑꯩ ꯅꯤꯡꯁꯤꯡꯕꯤꯗ꯭ꯔꯁꯨ
ꯎꯝ
ꯂꯥꯏꯛ ꯂꯥꯏꯍ ꯂꯥꯏꯔꯤꯛꯄꯨꯗꯤ ꯅꯤꯡꯖꯤꯡꯕꯤꯌꯣ ꯑꯩꯕꯨꯗꯤ ꯀꯩꯝ ꯀꯥꯏꯗꯦ ꯅꯪꯅꯕꯨ ꯂꯥꯏꯔꯤꯛ ꯄꯥꯅꯤ ꯍꯥꯏꯔꯗꯤ ꯀꯩꯁꯨ ꯀꯥꯏꯗꯦ ꯍꯧꯖꯤꯛꯀꯤ ꯍꯧꯖꯤꯛꯀꯤ ꯁ꯭ꯇꯦꯇꯁꯇꯨ ꯎꯔꯦꯗꯅ ꯅꯪꯅꯕꯨ ꯇꯧꯅꯤ ꯍꯥꯏꯗꯤ ꯇꯧ ꯍꯥꯏꯔ ꯂꯣꯏꯀꯩꯅꯣ
ꯏꯪꯗꯦꯗꯥ
ꯎꯝ ꯇꯅꯤꯡꯉꯔꯣꯏ ꯑꯩꯈꯣꯏ ꯕꯥꯅ ꯌꯦꯟꯅ ꯅꯟꯒ꯭ꯔꯖꯥꯠꯂꯥꯅ
ꯉꯔꯥꯡꯖꯨ ꯑꯩ ꯌꯦꯟꯕꯨꯝ ꯑꯝ ꯊꯥꯅꯕꯅꯦ
ꯍꯥꯥ
ꯉꯔꯥꯡꯒꯤ ꯋꯥꯔꯜ ꯀꯞꯁꯨ ꯑꯩ ꯌꯦꯟꯕꯨꯝ ꯑꯃ ꯊꯥꯅꯕꯅꯦꯕ
ꯀꯅꯥꯒ
ꯍꯩ ꯈꯨꯈꯥꯎꯑꯝꯒ
ꯅꯪꯅ ꯀꯥꯔꯥꯕ
ꯀꯥꯥꯏ
ꯑꯗꯨꯗꯤ ꯀꯃꯥꯏ ꯇꯧꯕ
ꯆꯥꯗꯣꯔꯤꯕꯅꯦ
ꯃꯦꯖꯣꯔ ꯈꯨꯜꯒꯤ ꯑꯉꯥꯡꯗꯨꯅ ꯀꯃꯥꯏ ꯇꯧꯕ
ꯆꯥꯗ꯭ꯔꯤꯕꯅꯤꯉꯣ
ꯑꯩꯖꯨ ꯌꯥꯎꯅꯤ ꯑꯗꯨꯗꯤ ꯃꯦꯖꯣ ꯈꯨꯜꯒꯤꯗꯨꯗꯤ
ꯃꯦꯖꯣꯔ ꯈꯨꯜꯒꯤꯗꯤ ꯈꯪꯗꯦꯗ
ꯑꯉꯥꯡꯗꯣ ꯑꯅꯤ ꯑꯠ ꯑꯅꯤ ꯂꯦꯞꯄꯅꯤꯅ ꯎꯄꯥꯏ ꯂꯩꯇ꯭ꯔꯦꯅꯦ
ꯑꯗꯨꯅꯦ ꯑꯩꯖꯦ ꯃꯤꯀꯞꯇꯤ ꯊꯣꯛꯂꯛꯑꯦꯕ ꯄꯨꯡ ꯑꯃ ꯃꯈꯥꯏ ꯑꯗꯨꯋꯥꯏꯗ ꯑꯩꯁꯦ ꯃꯀꯛꯊꯣꯛꯂꯛꯑꯦꯕ
ꯑꯗꯨꯒꯤꯅꯤꯅꯦ ꯕ꯭ꯂꯨ ꯇꯤꯛ ꯈꯣꯠꯂꯝꯃꯤꯗ
ꯑꯥ
ꯑ ꯕꯥꯕꯃꯦꯟ ꯇꯥꯗꯒꯩ
ꯍꯣꯏꯌꯦ ꯑꯗꯨꯒ ꯕ꯭ꯂꯨꯇꯤꯇ ꯕ꯭ꯂꯨꯇꯤꯛ ꯅꯠꯇꯦ ꯑꯩꯁꯦ ꯑ‌ ꯃꯤꯀꯞ ꯊꯣꯛꯂꯛꯑꯦꯗꯅ ꯑꯗꯒꯤ ꯕꯣ ꯕꯣꯜꯗꯤ ꯌꯦꯡꯗ꯭ꯔꯦꯕ ꯑꯗꯨ ꯑꯣꯏꯇꯥꯔꯁꯨ ꯊꯥꯅꯩꯒꯤꯕꯁꯤꯡ ꯅꯤꯡꯁꯤꯉꯑꯦ
ꯎꯝ ꯌꯦꯟꯕꯨꯝꯗ
ꯃꯌꯥꯝꯅ ꯐ꯭ꯔꯥꯟꯁ ꯌꯥꯝ ꯍꯩ ꯐ꯭ꯔꯥꯟꯁ ꯌꯥꯝ ꯍꯩ ꯍꯥꯏꯕꯗꯨꯗ ꯑꯩꯁꯦ ꯃꯨꯛ ꯄꯥꯈꯜꯂꯥꯛꯇꯅ ꯐ꯭ꯔꯥꯏꯟꯁ ꯇꯨ ꯀꯌꯥꯝ ꯆ ꯑ ꯐ꯭ꯔꯥꯟꯁꯨ ꯀꯌꯥꯝ ꯆꯪꯒ꯭ꯔꯖꯥꯠꯅꯣꯅ ꯍꯥꯏꯐꯦꯠꯇꯪ ꯆꯪꯉꯝꯃꯦ ꯏꯁꯄꯦꯟꯅ ꯑꯃ ꯆꯟ ꯂꯩꯔꯝꯃꯦ
ꯎꯝ ꯑꯣ ꯀꯩꯅꯣ ꯇꯧꯕ ꯑꯗꯨꯏ ꯋꯥꯔꯤꯗꯨꯁꯨ ꯀꯩꯅꯣꯅ ꯌꯥꯝꯃꯥꯜꯅ ꯃꯣꯏ ꯑꯁꯣꯅ ꯍꯦꯠ ꯏ ꯀꯩꯅꯣ ꯀꯥꯎꯁꯟ ꯕꯣꯜꯗꯣ ꯂꯥꯝꯃꯒ ꯀꯥꯎꯒꯦ ꯇꯧꯕꯗ ꯌꯥꯝꯃꯥꯥꯟꯅ ꯆꯣꯡꯖꯜꯂꯛꯄꯗ ꯑ ꯃꯥꯒꯤ ꯐꯥꯏꯒꯟꯗꯣꯏ ꯀꯥꯎꯁꯟꯒ꯭ꯔꯕ ꯑꯗꯩ ꯄꯦꯅꯥꯜꯇꯤ ꯁꯨꯠ ꯑꯥꯎꯠ ꯑꯗꯨꯝ ꯐꯪꯈ꯭ꯔꯕꯖꯥꯠꯅꯤ
ꯑꯟꯗ ꯆꯜꯂꯝꯃꯦꯗꯅ ꯑꯃ
ꯎꯝ
ꯑꯃ ꯆꯜꯂꯝꯃꯦ ꯁ꯭ꯄꯦꯟꯁꯤꯗꯗꯤ ꯑꯩꯁꯦ ꯈꯔ ꯋꯥꯈꯜ ꯁꯥꯟꯇꯤꯖꯦ ꯐꯪꯉꯒ ꯑꯃꯨꯛ ꯇꯨꯝꯃꯦꯗꯅ
ꯑꯥ
ꯑꯃꯨꯛ ꯇꯨꯝꯃꯦ ꯑꯗꯩꯗꯤ ꯄꯨꯡ ꯃꯔꯤ ꯃꯈꯥꯏ ꯑꯗꯨꯋꯥꯏꯗ ꯑꯃꯨꯛ ꯃꯤꯀꯞ ꯊꯣꯛꯂꯛꯑꯦ ꯑꯩꯁꯦ
ꯎꯝ
ꯑꯗꯨꯗ ꯑꯃꯨꯛ ꯆꯪꯅꯒ ꯌꯦꯡꯉꯦ ꯑꯗꯨꯗ ꯑꯃꯨꯛ ꯆꯪꯉ ꯌꯦꯡꯀꯥꯟꯗꯗꯤ
ꯀꯥꯔꯝꯃꯦꯗꯅ ꯑꯩꯅ ꯊꯥꯈꯤꯕ ꯀꯥꯡꯕꯨꯗꯨꯅ
ꯑꯥ ꯐꯔꯦꯅꯦ ꯏꯟꯁꯥꯡ ꯍꯥꯎꯇꯣꯔꯦꯅꯦ
ꯍꯥ
ꯏꯟꯖꯥꯡ ꯍꯥꯎꯗꯣꯔꯦ
ꯃꯥꯅ ꯂꯩꯔ ꯑꯈꯣꯏ ꯄꯨꯂꯞ ꯆꯥꯗꯣꯏꯅꯦ
ꯑꯗꯨꯅꯦ ꯌꯦꯟꯖꯥꯡ ꯍꯥꯎꯗꯣꯔꯦ ꯍꯥꯏꯁꯦ
ꯇꯧꯔꯛꯀꯅꯤ ꯈ‌ꯣꯏꯗꯤꯀ‌ꯣ
ꯎꯝ
ꯑꯩꯗꯤ ꯑꯗꯨ ꯈ ꯍꯥꯏꯗꯤ ꯃꯣꯏꯒꯤ ꯃ‌ꯦꯠꯁ‌ꯦ ꯑꯝꯇ ꯌꯦꯡꯕ ꯅꯠꯇꯦꯗ ꯏꯟꯇꯨꯏꯁꯟ ꯄꯋꯥꯔ ꯀꯥꯏꯗꯣ
ꯎꯝ
ꯍꯥꯏꯅꯗꯥꯏꯅꯦ
ꯍꯣꯏ ꯑꯗꯨꯗꯤ ꯁꯥꯔ ꯕꯣꯕꯤꯒꯤ ꯀꯣꯏꯁꯟꯗꯨꯖꯨ ꯀꯩ ꯍꯪꯉꯛꯀꯅꯤꯗꯣ ꯑꯗꯨꯗꯩ ꯈꯜꯂꯣꯅꯦ
ꯇꯥꯅꯤꯡꯗꯤꯍꯦ ꯑꯗꯨ ꯈꯪꯉꯗꯤ ꯗꯨ ꯂꯥꯏ ꯇꯥꯔ‌ꯦꯅꯦ
ꯑꯦ ꯑꯗꯨꯃꯥꯏꯅ ꯅꯠꯇ꯭ꯔꯣ ꯃꯤ ꯉꯁꯤꯒꯤ ꯑꯦꯛꯖꯥꯝ ꯐꯥꯎꯅꯔꯤꯕ ꯀꯩꯅꯣ ꯇꯧꯅꯔꯤꯕ ꯃꯌꯥꯝꯖ‌ꯦ ꯃꯁꯥꯅ ꯑꯦꯛꯁꯄꯦꯛ ꯇꯧꯕ ꯈꯣꯠꯄ ꯑꯗꯨꯃꯥꯏꯅ ꯇꯧꯔꯒ ꯅꯠꯇ꯭ꯔꯣ ꯑꯩꯈꯣꯏꯗꯕꯨ ꯆꯥꯟꯅꯗꯕꯒꯤ ꯉꯁꯤ ꯐꯥꯎꯕ ꯀꯩꯝ ꯇꯧꯗ꯭ꯔꯤꯁꯤꯅꯤ ꯀꯔꯤ ꯇꯩꯏꯅꯣ ꯅꯪꯕꯣ
ꯀꯩꯝ ꯇꯧꯗꯦ
ꯀꯅꯥ ꯅꯥꯀꯟꯗ ꯐꯤ ꯀꯟꯅ ꯁꯨꯔꯤꯗꯨꯅ
ꯑ ꯑꯩ ꯐꯤ ꯁꯨꯕ ꯅꯠꯇꯕ
ꯀꯩꯗꯩꯏꯕ
ꯋꯥꯁꯔꯨꯝꯗꯣ ꯑꯩꯅ ꯃꯣꯠꯃꯜꯂꯦꯅ
ꯊꯕꯛꯁ‌ꯦ ꯐꯈ꯭ꯔꯦꯗ
ꯑꯩ ꯇꯜꯂꯕ ꯍꯥꯏꯐꯦꯠꯇ
ꯎꯝ ꯎꯝ ꯅꯈꯨꯠ ꯅꯥꯝꯃ ꯇꯛꯄ ꯋꯥꯗ꯭ꯔ‌ꯣ
ꯍꯥꯥ
ꯅꯈꯨꯠ ꯅꯥꯝꯃꯅ ꯇꯛꯄ ꯋꯥꯗ꯭ꯔꯣ
ꯋꯥꯗꯦ
ꯑꯅꯤ ꯁꯤꯖꯤꯟꯅꯧ ꯌꯥꯗ꯭ꯔꯥ
ꯀꯩꯒꯤꯅ‌ꯣ ꯍꯥꯏ
ꯑꯅꯤ ꯁꯤꯟꯅꯔꯗꯤ ꯂꯪꯉꯦꯗꯅ ꯍꯦꯟꯅ
ꯍꯧꯖꯤꯛꯁꯨ ꯂꯪꯉꯤ ꯏꯕꯨꯡꯉꯣ
ꯑꯣ ꯍꯥꯏꯖꯤꯜꯂꯣ ꯍꯥꯏꯖꯤꯜꯂꯣ
ꯍꯧꯖꯤꯛꯁꯨ ꯂꯪꯇ꯭ꯔꯤꯛꯅ‌ꯦ ꯂꯪꯉꯤꯁꯦ ꯀꯣ
ꯍꯣꯏ
ꯑꯣ ꯑꯗꯨꯗꯤ ꯅꯪ ꯍꯧꯂꯝꯅꯤ ꯑꯩ ꯇꯨꯝꯃꯨꯔꯒꯦꯀꯣ
ꯍꯥꯥ
ꯅꯪ ꯍꯧꯒꯠꯂꯝꯅꯤ ꯑꯩ ꯇꯨꯝꯃꯨꯔꯒꯦ
ꯀꯩꯒꯤꯅ‌ꯣ ꯍꯥꯏꯁꯦ
ꯋꯥꯔꯦ ꯀꯩꯅꯣ ꯑꯩꯈꯣꯏꯁꯨ ꯉꯟꯇꯥ ꯉꯟꯇꯥ ꯍꯧꯒꯠꯄꯗ
ꯌꯥꯔꯣꯏ
ꯅꯪ ꯅꯪ ꯅꯇꯣꯝꯇ ꯍꯦꯛꯇ ꯊꯦꯡꯅ ꯍꯧꯒꯠꯄ ꯌꯥꯕ꯭ꯔꯣ
ꯑꯩꯅ ꯇꯨꯝꯕꯗꯤ ꯌꯥꯏ ꯅꯪꯅ ꯇꯨꯝꯕꯗꯤ ꯌꯥꯏ
ꯎꯝ ꯔꯥꯏꯠ ꯇꯨ ꯏꯀ꯭ꯋꯦꯂꯤꯇꯤꯗꯤ ꯀꯗꯥꯏ ꯆꯠꯈ꯭ꯔꯕ ꯑꯗꯨꯗꯦ ꯔꯥꯏꯠ ꯇꯨ ꯏꯀ꯭ꯋꯦꯂꯤꯇꯤꯗꯤ ꯃꯥꯡꯈ꯭ꯔꯦ ꯑꯗꯨꯗꯤ
ꯃꯥꯥꯡꯒ꯭ꯔꯦ ꯂꯩꯇ꯭ꯔꯦ
ꯑꯦ ꯂꯩꯍꯟꯒꯗꯕꯅꯤ ꯅꯪ ꯅꯇꯣꯝꯇ ꯂꯩꯕ ꯌꯥꯄꯣꯟꯇꯦ
ꯍꯨꯝ
ꯅꯪ ꯅꯇꯣꯝꯇ ꯂꯩꯕ ꯌꯥꯔꯣꯏꯌꯦ
ꯔꯥꯏꯠ ꯇꯨ ꯏꯀ꯭ꯋꯦꯂꯤꯇꯤꯗꯣ ꯅꯪ ꯈꯛꯇꯒꯤ ꯂꯩꯕ ꯌꯥꯔꯣꯏ ꯍꯥꯏꯕ
ꯂꯩꯒꯗꯕꯅꯤ ꯀꯩꯅꯣ
ꯅꯣ ꯅꯣ ꯅꯣ
ꯅꯪꯅ ꯉꯔꯥꯡ ꯈꯨꯖꯤꯟ ꯆꯤꯛꯄꯗꯣ ꯑꯩꯈꯣꯏ ꯕꯥꯅ ꯅꯣꯛꯅꯗꯅ ꯂꯩꯔꯦꯅꯦ
ꯍꯥꯥ
ꯅꯪꯅꯥ ꯉꯔꯥꯡ ꯈꯨꯖꯤꯟ ꯁꯤꯛꯄꯗꯣ
ꯑꯥ
ꯑꯗꯨ ꯑꯩꯈꯣꯏ ꯃꯥꯅ ꯅꯣꯛꯅꯔꯒ ꯂꯩꯔꯦ ꯑꯩꯁꯦ
ꯀꯩ ꯍꯥꯏꯕ
ꯀꯩꯅꯣ ꯃ ꯇꯧꯏꯗꯨꯕꯣꯅ ꯇꯧ ꯂꯩꯔꯦ ꯑꯩꯅ ꯏꯀꯥꯏ ꯈꯥꯡꯉꯤ ꯑꯩꯅ ꯏꯀꯥꯏ ꯈꯥꯡꯉꯤꯅꯦ ꯍꯥꯏꯕ
ꯅꯪꯖꯨ ꯍꯦꯛꯇ ꯍꯦꯛꯇ ꯑꯇ ꯅꯪ ꯍꯦꯛꯇ ꯏꯟꯚꯣꯂꯨꯟꯇꯔꯤ ꯑꯦꯛꯁꯟ ꯑꯣꯏꯈ꯭ꯔꯦꯅꯦ ꯅꯪꯒꯤꯗꯨꯗꯤ
ꯍꯣꯏ
ꯀꯃꯥꯏ ꯇꯧꯒ꯭ꯔꯤꯅꯣ
ꯈꯪꯍꯧꯗꯔꯦ
ꯖꯥꯠ ꯌꯥꯝ ꯇꯧꯗꯧꯔꯤꯀꯣ
ꯍꯣꯏ
ꯖꯥꯠ ꯖꯥꯠ ꯌꯥꯝ ꯇꯧꯔꯛꯇꯧꯔꯤ ꯍꯥꯏꯕ
ꯀꯃꯥꯏ ꯍꯥꯏꯅꯣ ꯍꯥꯏꯖꯦ
ꯑ ꯁꯨꯝ